ꯍꯜꯂꯣ ꯇꯥꯏꯌꯦ
ꯀꯩꯗꯧꯔꯤꯒꯦ
ꯑꯩꯔꯣ ꯃꯅꯤꯡꯗ ꯁꯨꯝ ꯐꯪꯂꯝꯃꯤꯌꯦ
ꯀꯩꯕꯥ
ꯃꯅꯤꯡꯗ ꯁꯨꯝ ꯐꯝꯃꯝꯃꯤ ꯍꯥꯏꯕ
ꯀꯩꯗꯣꯔꯤꯅꯣ ꯍꯪꯆꯤꯠ ꯂꯥꯡꯉꯤꯔꯣ
ꯎꯝ ꯍꯪꯆꯤꯠ ꯂꯥꯡꯉꯝꯃꯤꯕ
ꯉꯁꯤꯗꯤ ꯅꯣꯡ ꯃꯪꯗ꯭ꯔꯦꯅꯦ ꯅꯍꯥꯟꯒꯣꯏ ꯃꯪꯕꯗꯣ ꯑꯩ ꯉꯁꯥꯏ ꯉꯁꯥꯏꯗꯤ ꯈꯤꯇꯪ ꯈꯤꯇꯪꯗꯤ ꯉꯁꯥꯏ ꯑꯌꯨꯛꯇ ꯃꯪꯉꯝꯕꯅꯦꯕ
ꯑꯥ ꯉꯁꯥꯏ ꯑꯌꯨꯛꯇꯤ ꯃꯪꯉꯝꯃꯦ ꯍꯧꯖꯤꯛꯇꯤ ꯃꯪꯗ꯭ꯔꯦꯀꯣ
ꯑ ꯑꯩ ꯏꯔꯨꯖ ꯂꯣꯏꯔ ꯇꯥꯏꯃꯤꯡꯗꯣ ꯑꯩꯅꯅꯦ
ꯎꯝ
ꯑꯩꯁꯨ ꯂꯥꯏꯔꯤꯛ ꯉꯥꯛꯇꯪ ꯇꯧꯕꯅꯦꯕ ꯑꯗꯨꯒꯤ ꯐꯦꯟꯗꯣ ꯈꯤꯇꯪ ꯊꯥꯔ ꯇꯧꯕꯗꯨꯗ ꯏꯪꯕꯒꯤ ꯐꯩ ꯀꯥꯡꯈꯠꯂꯛꯑꯦ ꯍꯥꯏꯕ
ꯑꯣ ꯀꯩꯅꯣ ꯇꯧꯔꯦ ꯍꯧꯖꯤꯛ ꯀꯩꯅꯣ ꯇꯧꯗꯕ ꯌꯥꯔꯣꯏ ꯐꯤ ꯁꯨꯗꯣꯛꯍꯧꯗꯕ ꯌꯥꯔꯔꯣꯏ ꯅꯨꯡꯁꯥ ꯉꯁꯤ ꯁꯥꯍꯧꯔꯤ ꯀꯥꯟꯁꯤꯗ
ꯐꯤ
ꯎꯝ ꯐꯤ ꯈꯔ ꯁꯨꯍꯧꯗꯕ ꯌꯥꯔꯣꯏ ꯗ꯭ꯔꯦꯁ ꯀꯩꯀꯥ
ꯑꯣ ꯀꯩꯅꯣ ꯅꯪ ꯉꯁꯤꯗꯤ ꯃꯈꯣꯟ ꯌꯥꯝ ꯇꯞꯄꯤꯅ ꯅꯥꯕ ꯃꯥꯜꯂꯤ
ꯅꯥꯗꯦꯗ ꯉꯥꯡꯕꯗꯨ ꯍꯧꯅꯤ ꯇꯧꯅꯤ ꯑꯗꯨꯗ ꯂꯥꯎꯅ ꯉꯥꯡꯕꯗ ꯍꯧꯅꯤ ꯇꯧꯕꯅꯦꯕ
ꯂꯥꯎꯅ ꯉꯥꯡꯉꯛꯑꯣ ꯀꯩꯅꯣ꯫
ꯇꯥꯗꯕ꯭ꯔꯣ ꯌꯥꯝ ꯄꯥꯛꯅ
ꯇꯥꯏꯗ ꯇꯥꯕꯗꯤ ꯍꯥꯏꯗꯤ ꯑꯗꯨꯝ ꯁꯦꯡꯅ ꯇꯥꯏ ꯐꯖꯅ ꯑꯦ ꯁꯨꯝ ꯅꯪ ꯅꯍꯥꯡꯕꯩꯒ ꯉꯥꯡꯕ ꯃꯥꯟꯅꯗꯕ ꯑꯗꯨꯒꯤ ꯀꯩꯗꯧꯔꯕꯅꯣ ꯁꯤꯅꯤ꯫ ꯋꯥꯈꯜ ꯅꯨꯡꯉꯥꯏꯇꯔꯥ ꯅꯠꯇ꯭ꯔꯒ ꯆꯥꯛ ꯂꯥꯝꯕꯒꯤꯔ꯫
ꯆꯥꯛ ꯂꯥꯝꯗꯦꯗ꯫ ꯆꯥꯛ ꯀꯌꯥꯝ ꯌꯥꯝ ꯂꯥꯝꯕ ꯌꯥꯗ꯭ꯔꯦ ꯌꯥꯡ ꯀꯪꯍꯟꯗꯕ ꯌꯥꯗ꯭ꯔꯦ ꯍꯧꯖꯤꯛ
ꯍꯧꯒꯠꯄ ꯀꯌꯥꯝ ꯀꯨꯏꯔꯒꯦ ꯅꯪꯗꯤ ꯍꯧꯒꯠꯄ ꯀꯨꯏꯔꯝꯈꯤꯗꯧ ꯃꯥꯟꯗꯦ
ꯎꯝ ꯄꯨꯡ ꯅꯤꯄꯥꯟ ꯑꯗꯨꯗꯥꯏꯗ
ꯍꯥꯥ
ꯕꯣꯜ ꯌꯦꯡꯕ꯭ꯔꯕ
ꯕꯣꯜꯂꯣ ꯌꯦꯗ ꯑꯩ ꯌꯦꯡꯉꯕꯨꯗꯤ ꯍꯩꯌꯦꯕꯣ ꯑꯗꯨ ꯌꯦꯡꯗꯦ
ꯎꯝ ꯍꯣꯏ ꯄꯨꯂꯞ ꯌꯦꯡꯗ꯭ꯔꯗꯤꯀꯣ ꯐꯣꯟꯗ ꯏꯇꯣꯟ ꯏꯇꯣꯏ ꯌꯦꯡꯕꯗꯤ ꯇꯟꯗ꯭ꯔꯥ
ꯎꯝ ꯁꯤꯃꯥ ꯌꯦꯡꯁꯤꯗꯅ ꯀꯩꯅꯣꯒꯤꯗꯣ ꯀꯩꯅꯣꯅ ꯀꯨꯝꯕꯗ ꯍꯟꯗꯛꯀꯤ ꯑꯅꯧꯕꯗꯣ ꯀꯔꯝ ꯀꯥꯟꯗ ꯌꯦꯡꯁꯤꯒꯦ ꯍꯣꯔꯦꯟ ꯌꯦꯡꯁꯤꯒ
ꯍꯥꯥ
ꯍꯣꯔꯦꯟ ꯌꯦꯡꯁꯤꯔꯥ ꯅꯠꯇ꯭ꯔꯒ ꯍꯧꯖꯤꯛ ꯌꯦꯡꯁꯦ ꯍꯥꯏꯔꯣ ꯑꯩ ꯅꯣꯏꯗ ꯂꯥꯛꯀꯦ
ꯂꯥꯛꯑꯣ ꯍꯣꯔꯦꯟꯅ ꯍꯣꯔꯦꯟ ꯎ ꯑꯈꯣꯏꯒꯤ ꯑꯈꯣꯏ ꯃꯃꯥꯗꯨ ꯄꯨꯂꯞ ꯂꯣꯏꯔꯒꯅꯦ
ꯎꯝ ꯎꯝ
ꯑꯃꯗꯨꯗꯤ ꯁ꯭ꯀꯨꯜ ꯆꯠꯈꯤꯖꯥꯔꯣ ꯑꯩꯗꯤ ꯑꯃꯗꯣ ꯉꯁꯤꯗꯤ ꯃꯈꯣꯟ ꯇꯥꯗꯤꯌꯦ
ꯆꯠꯂꯝꯃꯣꯏꯍꯦ ꯉꯁꯤ ꯁꯇꯔꯗꯦꯅꯦ ꯊꯥꯡꯖꯦꯅꯦ꯫ ꯅꯤꯡꯊꯧꯀꯥꯕꯗ ꯆꯠꯅꯤ ꯍꯥꯏꯕꯅꯦ꯫
ꯑꯩꯈꯣꯏꯁꯤꯗꯅꯦ ꯍꯪꯗꯣꯡꯁꯦ ꯂꯥꯛꯑꯅꯤꯕ ꯀꯥꯏ ꯀꯥꯏꯗꯒꯤ ꯍꯥꯡꯗꯣꯡꯅꯣ ꯈꯪꯗꯦ ꯂꯥꯛꯑꯅꯤꯕ ꯈꯨꯈꯣꯡꯁꯦ ꯌꯧꯅꯦ꯫
ꯅꯣꯛꯅꯤꯉꯦ ꯍꯥꯏꯕ ꯌꯥꯝꯅ
ꯐꯨꯕꯤꯒꯅꯣ ꯑꯗꯨ ꯅꯣꯏ ꯍꯧꯗꯣꯡ ꯑꯃ ꯂꯩꯕꯗꯣ ꯃꯁꯥ ꯌꯥꯝ ꯅꯨꯡꯁꯤꯕꯅꯦ ꯃꯁꯥ ꯌꯥꯝ ꯐꯖꯕꯅꯦ
ꯀꯔꯝꯕ
ꯅꯣꯏꯒꯤ ꯃꯅꯤꯡꯗꯤ ꯂꯩꯕ ꯍꯧꯗꯣꯡꯗꯣ꯫
ꯑꯩꯈꯣꯏꯒꯤ ꯃꯅꯤꯡꯒꯤ ꯏꯃꯨꯡꯗ ꯂꯩꯕꯗꯨꯔꯣ꯫ ꯑꯗꯨ ꯍꯧꯗꯧꯅ ꯑꯈꯣꯏ ꯕꯥꯅ ꯃꯁꯛꯇꯣ ꯐꯠꯇꯕꯤ ꯃꯥꯜꯂꯤꯌꯦ꯫
ꯃꯥꯟꯗꯕꯅꯤ ꯅꯨꯡꯁꯤꯕꯅꯤꯅꯦ ꯃꯨꯟꯅ ꯌꯦꯡꯗꯕꯩꯅꯦ꯫
ꯑꯦꯁ ꯃꯨꯟꯅ ꯌꯦꯡꯕꯗ ꯃꯨꯟꯅ ꯍꯦꯟꯅ ꯌꯦꯡꯖꯔꯒ ꯅꯅꯥ ꯑꯃꯨꯛ ꯍꯦ ꯐꯠꯇꯕ ꯃꯥꯜꯂꯦ ꯍꯥꯏꯕ
ꯏꯁ ꯃꯥꯡꯖꯕꯅꯤ꯫
ꯉꯁꯛ ꯅꯪ ꯅꯨꯡꯁꯤꯗ꯭ꯔꯣ ꯉꯍꯥꯛ ꯑꯃꯨꯛꯀ ꯅꯪꯅ ꯍꯥꯏꯕꯗꯣ ꯐꯃꯨꯡꯗ ꯂꯩꯔꯝꯃꯦ ꯍꯥꯏꯕꯗꯣ꯫
ꯑꯗꯣ ꯍꯪꯗꯣꯡꯗꯤ ꯅꯨꯡꯗꯥꯡ ꯅꯨꯡꯗꯥꯡ ꯍꯦꯟꯅ ꯃꯁꯛ ꯅꯨꯡꯁꯤꯗ ꯍꯥꯏꯗꯤ ꯃꯣꯏꯗꯤ ꯅꯨꯡꯗꯥꯡ ꯑꯃ ꯃꯃꯤꯠ ꯃꯃꯤꯠꯁꯦ ꯑꯗꯨꯝ ꯂꯥꯎꯊꯣꯔꯛꯏꯗꯅꯀꯣ
ꯎꯝ ꯃꯣꯃꯤꯠ ꯃꯣꯏꯒꯤ ꯑꯃꯨꯕꯗꯣ꯫
ꯑꯧ ꯑꯗꯨ ꯂꯥꯎꯊꯣꯔꯛꯑꯦ ꯍꯥꯏꯕ ꯑꯗꯨꯗꯣ ꯑ ꯑꯗꯨꯝ ꯑꯗꯨꯝ ꯀꯥꯟꯗꯨꯗꯀꯣ ꯈꯨꯅꯨꯡꯁꯤꯗꯤꯅꯦ ꯑꯥꯏ ꯎꯍꯟꯅꯤꯡꯕꯁꯤꯗꯤ
ꯌꯥꯝ ꯂꯥꯎꯕꯅꯦꯕꯀꯣ ꯑꯁ ꯑꯗꯨꯗꯗꯤ ꯈꯨꯅꯨꯡꯁꯤ ꯌꯥꯝ ꯇꯧꯕꯅꯦ꯫ ꯅꯣꯏ ꯀꯩꯏꯟꯖꯥꯡ ꯊꯣꯡꯈꯔꯒꯦ꯫
ꯈꯪꯗꯦꯌꯦ ꯑꯩꯈꯣꯏ ꯃꯥꯅ ꯀꯩ ꯌꯦꯟꯁꯥꯡ ꯊꯣꯡꯈ꯭ꯔꯕꯅꯣ ꯈꯪꯗꯦ ꯉꯁꯥꯏꯗ ꯈꯣꯟꯒ ꯌꯥꯝ ꯁꯨꯦꯔꯤꯕꯅꯦ꯫
ꯎꯝ ꯎꯇꯤ ꯇꯣꯡꯉ ꯎꯇꯤ ꯃꯁꯤ ꯎꯝ ꯑꯁꯪꯕ ꯑꯁꯪꯕ ꯐꯖꯅ ꯆꯥꯔꯒ ꯇꯨꯝꯕ ꯌꯥꯔꯅꯤ ꯁꯤꯗꯤ ꯍꯌꯦꯡꯒꯤ ꯁꯟꯗꯤ
ꯍꯧꯖꯤꯛꯇ ꯏꯌꯥꯡ ꯀꯪꯕꯩ ꯀꯩꯅꯣꯝ ꯍꯥꯏꯔꯦꯟꯒꯨꯝꯕ ꯇꯧꯈꯤꯗꯥꯏꯅꯦ ꯅꯪꯕ
ꯍ ꯑꯗ ꯉꯁꯤꯗꯤ ꯌꯥꯝ ꯍꯥꯎꯕꯤꯅ ꯆꯥꯡꯉꯦ ꯃꯌꯥꯝꯃꯦꯁꯤꯇ ꯈ꯭ꯋꯥꯏ ꯍꯥꯎꯕꯤꯟ ꯆꯥꯡꯉꯦ ꯑꯗ ꯉꯁꯤꯁꯤꯗꯤ ꯎꯇꯤꯗꯣ ꯇꯞ ꯇꯥꯏ ꯆꯥꯁꯤꯜꯂꯒ ꯇꯨꯝꯒꯗꯕꯅꯤ
ꯑꯗꯣ ꯑꯩꯗꯤ ꯎꯇꯤꯁꯨꯦ ꯍꯪꯉꯕ ꯑ ꯎꯁꯣꯞꯀꯨꯝꯕ ꯇꯧꯕꯗ ꯇꯧꯕ ꯎꯇꯤꯗꯨ ꯅꯠꯇ꯭ꯔꯗ ꯑꯩ ꯆꯥꯅꯤꯡꯟꯗꯕ ꯑꯁꯕ ꯀꯩꯒꯤꯅꯣ ꯈꯪꯗꯦ ꯍꯥꯏꯕ
ꯍꯥꯏꯗꯤ ꯑꯗꯨꯒꯤ ꯎꯇꯤꯗꯨꯅ ꯍꯦꯟꯅ ꯆꯥꯅꯤꯡꯗꯕ ꯑꯩꯗꯤ ꯌꯨꯝꯗ ꯇꯧꯕ ꯎꯇꯤꯁꯤꯗꯤ ꯌꯥꯝ ꯄꯥꯝꯃꯦꯕ
ꯑꯣ ꯑꯩꯅꯅꯦ ꯀꯩꯅꯣ ꯇꯧꯕ ꯑꯁ ꯏꯕꯥꯅꯤ ꯇꯥꯏ ꯍꯣꯟꯅꯔꯦ ꯑꯩꯒꯤꯅꯅꯦ ꯑꯃꯨꯛꯅꯦ ꯎꯇꯤꯖꯦ ꯍꯥꯏꯇ ꯎ ꯁꯕ ꯇꯧꯕꯗꯨꯅ ꯍꯦꯛ ꯆꯥꯅꯤꯡꯕ ꯑꯗꯨ ꯎꯁꯣꯠꯇꯗꯤ ꯁꯪꯒꯣꯝ ꯀꯩꯀꯩ ꯍꯥꯞꯄꯒꯤꯁꯨ ꯑꯃ ꯃꯍꯥꯎ ꯑꯃ ꯊꯣꯛꯄꯅꯦꯕ ꯍ ꯎꯝ ꯑꯗꯨꯒꯤ ꯆꯥꯅꯤꯡꯕ ꯑꯩꯅꯅꯦ ꯌꯨꯝꯗ ꯇꯧꯕꯁ ꯁꯥꯥꯅꯤꯡꯗ ꯑꯩ ꯁꯨꯃꯅ ꯇꯧꯕꯁꯦ ꯑꯩꯗꯤ ꯁꯛ ꯑꯁꯥꯅꯤꯡꯗ ꯎꯇꯤꯁꯦ ꯇꯂꯦ ꯍꯣꯏꯕꯦ ꯇꯥꯏꯌꯅꯩ ꯍꯥꯏꯕ ꯌꯥꯝꯅ
ꯇꯥꯏꯣꯟꯅꯔꯦ ꯁꯥꯕꯗꯗꯤ
ꯑꯁ ꯍꯥꯏꯩꯅꯧ ꯅꯣꯏ ꯍꯩꯅꯧ ꯑꯁꯪꯕ ꯒ꯭ꯔꯦꯟ ꯑꯃ ꯃꯀꯨꯞ ꯃꯀꯨꯞ ꯇꯧꯔ ꯁꯣꯏꯔ ꯆꯥꯛꯗꯣ ꯆꯥꯅꯤꯡꯉꯦ
ꯆꯥꯔꯤꯕ ꯍꯔꯦꯅ ꯂꯩꯍꯧꯋꯦ ꯍꯥꯏꯩꯅꯧ ꯑꯁꯪꯕ
ꯂꯩꯍꯋꯦ
ꯑꯥ
ꯆꯥꯁꯦ ꯑꯗꯨꯗꯤ
ꯆꯥꯁꯤ ꯍꯣꯔꯦꯟ ꯁꯤꯃꯥ ꯌꯦꯡ ꯌꯦꯡꯅ ꯀꯩꯅꯣ ꯍꯧꯔꯦ ꯆꯥꯁꯤꯔ ꯃ ꯍꯧꯔꯒ
ꯅꯪꯒꯤ ꯅꯦꯠꯇꯣ ꯈꯔ ꯅꯨꯡꯉꯥꯏꯇꯕ꯭ꯔꯥ ꯈꯪꯗꯦꯉꯣ ꯃꯈꯣꯟꯗꯣ ꯈꯤꯇꯪ ꯈꯤꯇꯪ ꯄꯜꯂꯛꯄꯩ ꯇꯥꯏꯞ ꯇꯧꯋꯦ
ꯅꯨꯡꯉꯥꯏꯔꯕꯣ ꯍꯧꯖꯤꯛꯇꯤ
ꯑꯥ ꯈꯔ ꯅꯨꯡꯉꯥꯏꯔꯦ ꯉꯁꯥꯏ ꯀꯩꯝ ꯇꯧꯔꯝꯗꯦꯗ ꯉꯁꯥꯏ ꯀꯩꯝ ꯀꯩꯝ ꯇꯧꯔꯝꯗꯦ ꯑꯃꯨꯛꯃꯨꯛ ꯍꯥꯏꯗꯤ ꯑꯃꯨꯛ ꯃꯨꯛꯀꯤ ꯍꯧꯖꯤꯛ ꯉꯥꯛꯇꯪꯒꯤ ꯁꯦꯀꯦꯟ ꯄꯨꯡ ꯑꯃ ꯁꯦꯀꯦꯟ ꯑꯃꯥ ꯑꯅꯤꯗꯣ ꯍꯥꯏꯗꯤ ꯑꯃ ꯅꯦꯠ ꯅꯨꯡꯉꯥꯏꯔꯛꯇꯕꯒꯤ ꯈꯤꯇꯪ ꯃꯥꯔꯣꯟ ꯆꯥꯏꯕꯩ ꯇꯥꯏꯞꯇ ꯇꯧꯕꯥꯗꯣ
ꯑꯣ
ꯑꯗꯨꯃꯥꯏꯅ ꯇꯧꯔꯛꯄ ꯍꯧꯖꯤꯛꯄꯨꯗꯤ ꯀꯩꯝ ꯇꯧꯔꯦ ꯑꯗꯨꯕꯨꯗꯤ ꯑꯃꯨꯛꯃꯨꯛ ꯍꯥꯏꯗꯤ ꯅꯦꯠꯁꯤꯗꯤ ꯈꯪꯕ ꯅꯠꯇꯦꯗ ꯑꯗꯨꯝ ꯅꯨꯡꯉꯥꯏ ꯑꯃꯨ ꯉꯥꯏꯍꯥꯛꯥꯎ ꯅꯨꯡꯉꯥꯏꯇꯦ ꯇꯧꯕꯗꯣ
ꯑꯥ ꯌꯦꯁꯦꯅꯅꯨꯡꯉꯥꯏ ꯇꯕ ꯃꯥꯜ ꯃꯤꯠꯁ ꯈꯔꯅꯤꯅꯨꯡꯥꯏ ꯇꯋꯥ ꯃꯥꯂꯦꯒꯣ
ꯎꯝ
ꯍꯧꯖꯤꯛ ꯇꯥꯕꯗ ꯍꯜꯂꯣ
ꯍꯜꯂꯣ ꯇꯥꯏ ꯇꯥꯏꯌꯦ
ꯍꯧꯖꯤꯛꯇꯥꯒꯤ
ꯍꯥꯜꯂꯣ